ꯍꯥꯂꯣ ꯇꯔꯦ ꯇꯥꯔꯦ ꯇꯨꯨꯝꯗꯣ ꯀꯌꯥ ꯋꯥꯠꯂꯤ
ꯑꯩ ꯂꯣꯏꯁꯤꯜꯂ ꯇꯨꯝ ꯃꯗꯝꯅꯤ
ꯇꯨꯝꯝꯕꯗꯣꯅꯦ ꯑꯗꯨ ꯕꯔꯥꯖꯤꯟꯒꯤ ꯕꯣꯜ ꯂꯩꯌꯦ ꯌꯦꯡꯗꯤ ꯌꯦꯡꯅꯤꯡꯕ ꯑꯍꯨꯝ ꯃꯈꯥꯏ ꯑꯍꯨꯝ ꯃꯈꯥꯏꯗ ꯌꯦꯡꯗꯤ ꯌꯦꯡꯅꯤꯡꯕ ꯅꯨꯡꯗꯤ ꯅꯨꯡꯉꯥꯏꯗꯧ ꯃꯥꯜꯂ ꯃꯦꯁꯇꯣ
ꯎꯝ ꯑꯉꯟꯕꯒꯤ ꯍꯧ ꯅꯨꯃꯤꯗꯥꯡꯒꯤ ꯑꯉꯟꯕꯒꯤ ꯀꯥꯏꯅ ꯂꯩꯇ꯭ꯔꯦꯗ ꯅꯨꯃꯤꯗꯥꯡꯒꯤ ꯑꯉꯟꯕꯩ ꯀꯥꯏꯅ ꯂꯩꯇ꯭ꯔꯦꯕꯕꯣ
ꯂꯩꯇ꯭ꯔꯦ ꯍꯧꯖꯤꯛꯇꯤ ꯕꯥꯔꯣ ꯕꯥꯔꯣ ꯃꯈꯥꯏ ꯑꯍꯨꯝ ꯃꯈꯥꯏ ꯇꯔꯨꯛ ꯃꯈꯥꯏ ꯇꯔꯦꯠ ꯃꯈꯥꯏ ꯑꯗꯨꯃꯥꯏꯅ ꯉꯥꯛꯇ
ꯕꯔꯥꯖꯤꯜꯒꯥ ꯀꯩꯅꯣꯒ ꯅꯠꯇꯔꯣ ꯀꯔꯤ
ꯏꯁꯀꯣꯠꯂꯦꯟ
ꯍꯣꯏ ꯏꯁꯀꯣꯠꯂꯦꯟ ꯕꯔꯥꯖꯤꯜ ꯅ ꯕꯨꯗꯤ ꯊꯣꯏꯅꯤꯗꯥ
ꯕꯔꯥꯖꯤꯜ ꯊꯣꯏꯅꯤ ꯐꯖꯗꯦ ꯍꯟꯗꯛ ꯕꯣꯜ ꯐꯖꯗꯦ
ꯎꯝ
ꯅꯦꯃꯥꯔ ꯊꯥꯗꯣꯛ ꯇꯧꯗꯣꯏ ꯋꯥꯅꯦ ꯊꯥꯗꯣꯛ ꯂꯥꯛꯑꯕꯗꯤ ꯈꯪꯒꯗꯧꯅꯦ
ꯅꯦꯃꯥꯔꯉꯁꯤ ꯊꯥꯔꯛꯇꯣꯏꯅꯤ
ꯎꯝ
ꯃꯥꯏ ꯑꯍꯥꯟꯕ ꯄ꯭ꯂꯦ ꯅꯦ ꯉꯁꯤ
ꯃꯥꯅꯤ ꯃꯥꯅꯤ ꯃꯥꯅ ꯒꯣꯜ ꯆꯠꯂꯗꯤ ꯐꯗꯦꯕ ꯃꯦꯁꯤꯅꯕꯨ ꯔꯦꯀꯣꯔꯠꯄꯨꯗꯤ ꯋꯥꯡꯉꯤ ꯋꯥꯔꯜ ꯀꯞ ꯑꯗꯨ ꯍꯟꯗꯛꯅ ꯂꯣꯏꯔꯗꯤ ꯊꯨꯒꯥꯏꯈ꯭ꯔꯅꯤꯅ ꯀꯩꯅꯣꯅ
ꯕꯥꯄꯦꯅ ꯊꯨꯒꯥꯏꯈꯔꯅꯤ
ꯊꯨꯒꯥꯏꯔꯔꯅꯤꯅ ꯃꯥꯅꯤ ꯁꯥꯟꯅꯕ ꯃꯇꯝꯗ ꯑꯗꯣ ꯍꯥꯂꯥꯜ ꯗꯤ ꯃꯩ ꯆꯠꯂ ꯍꯦ ꯍꯥꯏꯅ ꯆꯠꯂ ꯍꯧꯖꯤꯛꯁꯤ ꯕꯣꯜꯗꯤ
ꯎꯝ
ꯍꯂꯜꯁꯨ ꯃꯩ ꯆꯠꯂꯤ
ꯑ ꯅꯣꯡ ꯉꯔꯥꯡꯗꯤ ꯑꯅꯤ ꯆꯟꯈꯔꯦ ꯑꯗꯨꯅ ꯄꯣꯇꯨꯒꯜꯕꯨꯗꯤ ꯃꯈꯦꯟ ꯈꯤꯇꯪ ꯂꯥꯡꯅꯩ
ꯄꯣꯇꯨꯒꯜꯒ ꯌꯥꯔꯣꯏ ꯄꯣꯇꯨꯒꯜꯒ ꯍꯥꯏꯖꯤꯟꯗꯅ
ꯂꯧꯔꯣꯍꯦ ꯑꯩꯁꯨ ꯊꯥꯅꯔꯤꯕꯅꯤ ꯃꯤꯒ ꯄꯣꯔꯇꯨꯒꯜꯗ ꯃꯤꯅꯅ ꯄꯣꯔꯇꯨꯒꯜꯗ ꯐꯥꯏꯅꯦꯜ ꯂꯧꯅꯤ ꯑꯩꯅ ꯐ꯭ꯔꯥꯟꯁꯅ ꯂꯧꯅꯤ ꯍꯥꯏꯔ
ꯑꯩ
ꯀꯅꯣ ꯑꯥꯔꯖꯦꯟꯇꯤꯅꯥꯒ ꯄꯣꯔꯇꯨꯒꯜꯒꯗꯤ ꯍꯌꯦꯡ ꯅꯣꯑꯠ ꯁꯦꯁ ꯀ꯭ꯋꯥꯇꯔ ꯐꯥꯏꯅꯦꯜ ꯑꯗꯨꯋꯥꯏꯗ ꯀꯥꯞꯄꯟꯁꯔꯤ ꯃꯣꯏ ꯃꯦꯁ ꯄꯨꯟꯂꯛꯇꯣꯏꯅꯤ
ꯎꯝ
ꯀ꯭ꯋꯥꯔꯇꯔ ꯐꯥꯏꯅꯦꯜꯁꯤꯡ ꯐꯥꯏꯅꯦꯁ ꯀꯥꯁ ꯊꯥꯃꯤꯟꯅꯔꯅꯤ
ꯃꯩ ꯆꯠꯇꯣꯏꯁꯦ
ꯑ ꯑꯗꯨ ꯅꯨꯡꯉꯥꯏꯖꯩꯅꯤ ꯑꯗꯨꯗ ꯐꯦꯟ ꯃꯈꯩꯕꯨꯗꯤ ꯑꯦ ꯃꯥꯏ ꯃꯥꯏ ꯍꯥꯏꯗꯤ ꯋꯥꯔꯜ ꯀꯞꯇ ꯃꯃꯒꯤ ꯃꯦꯠꯆ ꯑꯃꯨꯛ ꯂꯩꯇ꯭ꯔꯤꯗꯅ ꯄꯣꯔꯇꯨꯒꯜꯒ ꯃꯦꯁꯤꯒ ꯑꯗꯨꯅ ꯍꯟꯗꯛ ꯂꯩꯔꯥ ꯀꯟꯗ ꯅꯨꯡꯉꯥꯏꯅꯤ ꯌꯦꯡꯕꯨ ꯇꯧꯔꯤ
ꯂꯥꯁ ꯒꯥꯃꯦꯝ ꯁꯤ
ꯂꯥꯁ ꯒꯦꯝꯗ ꯑꯗꯨ ꯄꯨꯜꯂꯝꯗ꯭ꯔꯗꯤ ꯍꯥ ꯐꯥꯏꯅꯜꯗ ꯑꯣꯏꯁꯨ ꯊꯦꯡꯅ꯭ꯔꯗꯤ ꯐꯗꯧꯕ ꯑꯗꯨ ꯎꯄꯥꯏ ꯂꯩꯇꯦ
ꯎꯝ
ꯑꯩꯈꯣꯏꯗꯤ ꯐ꯭ꯔꯥꯟꯁꯇ ꯂꯩꯔꯦ ꯐ꯭ꯔꯥꯟꯁ ꯅꯠꯇ꯭ꯔꯅ ꯕꯥꯔꯖꯤꯜ ꯑꯅꯤꯁꯤꯗꯩ ꯑꯃ
ꯅꯦꯃꯥꯔꯁꯨ ꯏꯁꯀꯤꯟꯕꯨꯗꯤ ꯍꯥꯥ
ꯍꯌꯦꯡ ꯁꯨꯡꯊꯥ ꯊꯥꯖꯗꯕ ꯇꯤꯝ ꯑꯃꯅ ꯂꯧꯒꯤ ꯀꯅꯥꯅ ꯈꯪꯕ
ꯑꯗꯨꯗꯤ ꯃꯣꯔꯣꯛꯀꯣ ꯍꯟꯗꯛ ꯃꯣꯔꯣꯛꯀꯣ ꯐꯖꯩꯀꯣ ꯐꯖꯈꯠꯂꯛꯏ ꯑꯗꯨ ꯍꯥꯏ ꯉꯝꯅꯦ ꯑꯩꯁꯦ ꯃꯣꯔꯣꯛꯀꯣ ꯐꯖꯩꯍꯦ ꯍꯟꯗꯛꯇꯤ ꯖꯄꯥꯟꯁꯨ ꯃꯩ ꯆꯠꯂꯤ ꯀꯩꯅꯣ
ꯎꯝ
ꯖꯄꯥꯟꯅꯗꯨꯝ ꯕꯣꯜ ꯐꯖꯔꯛ ꯏ
ꯅꯍꯥꯟ ꯃꯉꯥ ꯁꯣꯏꯅ ꯑꯣꯗꯧꯔꯝꯒꯅꯤ
ꯃꯥꯟꯅꯤ ꯑꯗꯩꯗꯤ ꯃꯣꯔꯣꯛꯀꯣ ꯐꯖ ꯐꯖꯔꯛꯏꯝꯅꯤ ꯂꯝ ꯊꯥꯖ ꯊꯥꯖꯗꯕ ꯂꯝ ꯌꯥꯝ ꯐꯖꯔꯤ ꯍꯟꯗꯛ ꯈꯛꯇꯅꯤ ꯋꯥꯔꯀ ꯃꯤꯑꯣꯏꯁꯨ ꯐꯖꯩꯁꯨ ꯍꯟꯗꯛꯇꯨ ꯃꯤꯑꯣꯏꯁꯨ ꯐꯖꯩ ꯖꯄꯥꯟ
ꯖꯄꯥꯟ
ꯃꯣꯏ ꯐꯤꯂꯝ ꯁ꯭ꯇꯥꯔ ꯃꯈꯩꯗꯣ ꯄꯨꯔꯛꯀꯗꯕꯅꯤꯅꯦ ꯑꯗꯨꯒ ꯌꯦꯡꯍꯟꯒꯗꯕꯅꯤꯅꯦ
ꯃꯥꯟꯅꯤ ꯑꯗꯨꯀꯥꯟ ꯈꯪꯒꯗꯕꯅꯤ
ꯑꯗꯨꯗꯗ ꯂꯧꯒꯗꯝꯅꯤ
ꯎꯝ ꯑꯗꯨ ꯈꯪꯗꯅꯦ ꯖꯄꯥꯥꯟ ꯐꯖꯩ ꯑꯗꯨꯝ ꯁꯥꯎꯠ ꯀꯣꯔꯤꯌꯥꯁꯨ ꯍꯧꯖꯤꯛ ꯏꯁ ꯇꯕ ꯌꯥꯝ ꯐꯖꯩꯗ ꯗꯨꯝ
ꯁꯠꯄꯌꯥ ꯅꯅꯥ ꯀ ꯅꯅ ꯅꯣꯟ ꯊꯔ ꯃꯥꯟꯅꯤ
ꯀꯩꯅꯣꯒ ꯏꯁꯄꯦꯟꯒ ꯁꯥꯟꯅꯕ ꯂꯝꯗꯨ ꯑꯗꯨꯏ ꯀꯤꯞꯄꯔꯗꯨꯅꯤ ꯃꯩ ꯆꯠꯂꯤꯁꯦ
ꯅꯍꯥꯟ ꯀꯩꯅꯣꯒ ꯎꯔꯨꯒꯦꯒ ꯁꯅꯒꯥꯟꯗ ꯁꯤ ꯗ꯭ꯔꯣ ꯇꯥꯒ꯭ꯔꯦ
ꯎꯝ
ꯋꯥꯗꯤꯄꯥꯜ ꯐꯖꯔꯤ ꯀꯄ
ꯅꯦꯃꯥ ꯄꯂꯦ ꯌꯦꯅꯤ ꯌꯦꯅꯤꯕꯅꯦ
ꯎꯄꯥꯏ ꯂꯩꯇꯦ ꯇꯨꯡꯒꯤꯗꯩꯗꯤ ꯄꯨꯡ ꯑꯍꯨꯝ ꯃꯈꯥꯏꯗꯤ
ꯎꯄꯥꯏ ꯂꯩꯇ ꯑꯗꯨꯗꯤ
ꯄꯟꯁꯤꯀ꯭ꯔꯃꯅꯦ
ꯐꯣꯟ ꯁꯦꯝꯃꯅꯦ ꯗꯤꯁꯄ꯭ꯂꯦ ꯀꯥꯏ ꯗꯤꯁꯄ꯭ꯂꯦ ꯑꯃꯨꯛ ꯁꯤꯜꯂꯛꯑꯦ ꯑꯗꯦꯛ ꯗꯤꯁꯄ꯭ꯂꯦ ꯁꯤꯜ ꯂꯣꯏꯕꯒ ꯕꯦꯇꯔꯤ ꯑꯃꯨꯛ ꯄꯣꯝꯈꯠꯂꯛꯇꯅꯦꯕ ꯆꯥꯎꯅ ꯄꯣꯝꯈꯠꯂꯝꯍꯟꯅꯤꯡꯉꯤ ꯅꯥꯞꯄꯤꯗꯨꯣ ꯏꯪꯈꯠꯂꯛꯑꯦ ꯑꯗꯨꯒꯤ ꯑꯃꯨꯛ ꯕꯦꯠꯇ꯭ꯔꯤ ꯑꯃꯨꯛ ꯁꯤꯜꯂꯦ ꯑꯣꯂ ꯁꯤꯤꯜꯂꯒꯅꯤ ꯄꯥꯔꯁꯤ ꯃꯔꯤ ꯃꯔꯤꯔꯦ ꯁꯄꯦꯁꯜ ꯑꯣꯏꯔꯦ